ꯍ ꯇꯥꯏ ꯇꯌꯦ ꯇꯌꯦ
ꯅꯪ ꯀꯥꯏꯗꯂ ꯏꯕ꯭ꯔꯣ
ꯑꯩ ꯀꯣꯟꯒꯤ ꯌꯨꯝꯗ ꯍꯥ ꯁꯠꯇꯦ ꯍꯟꯒꯦ ꯌ ꯅ ꯄ
ꯑꯩ ꯃꯄꯥꯟꯗ ꯎꯝ ꯍꯧꯖꯤꯛꯅ ꯇꯣꯛꯈ꯭ꯔꯦ
ꯎꯝ ꯀꯔꯤ ꯀꯝꯕ ꯑ ꯃꯔꯝꯗꯤ
ꯍꯥꯏꯥꯏꯔ
ꯍꯣꯏ
ꯐ꯭ꯔꯦꯁ ꯇꯥꯎꯒꯦ ꯇꯥꯎ ꯍꯥꯏꯩꯕꯅꯤꯗ
ꯑꯣ
ꯄ꯭ꯔꯦꯛꯇꯤꯁ ꯀꯨꯏꯅ ꯇꯧꯒꯦꯀꯣ
ꯅꯪꯗꯤ ꯍꯥꯏꯌꯦ ꯌꯦꯅꯣ
ꯪ ꯎꯕ꯭ꯔꯥ ꯑꯩꯅ ꯁꯅꯥꯕꯗꯣ
ꯑꯥ
ꯅꯪꯁꯨ ꯇꯥꯝꯃꯨꯅ ꯑꯩ ꯍꯥꯏꯕꯤꯒꯦ
ꯍ ꯌꯥꯅꯤ
ꯒꯤ ꯍꯥꯏꯕ
ꯑꯅꯤ ꯌꯥꯅꯤ ꯇꯄꯤꯌꯑꯣ ꯍꯣꯏ
ꯀꯣ ꯑ ꯁꯤꯁꯨ ꯌꯥ ꯏ ꯅ ꯁꯤ ꯌꯥꯏꯅ
ꯑ ꯍꯣꯏ ꯂꯥꯛꯀꯦ ꯑ
ꯑꯩ ꯑꯩꯅ ꯁꯨꯃꯥꯏꯅ ꯇꯥꯛꯄꯁꯦ ꯑꯩꯉꯣꯟꯗꯁꯨ ꯑꯦꯛꯄꯤꯔꯤꯌꯦꯟꯁ
ꯑꯣ ꯍꯣꯏ ꯆꯨꯝꯃꯦ ꯑꯗꯣ ꯑ ꯍꯥꯃꯤꯅꯤ ꯀꯣꯔꯁ ꯅꯪ ꯎ ꯄꯠꯇ
ꯑꯩꯔꯒ ꯔꯦ ꯊ꯭ꯔꯤ ꯌꯥꯎꯈ꯭ꯔꯦ ꯍꯧꯖꯤꯛꯀꯥꯟꯗꯤ ꯔꯦ ꯊ꯭ꯔꯤꯒꯤ ꯄꯤꯁ
ꯑꯣ
ꯇꯝꯕꯅꯦ
ꯑꯥ ꯂꯁꯨ ꯀꯣ
ꯄꯨ꯭ꯔꯣ
ꯑꯩ ꯀꯗ ꯐꯥꯏ
ꯐꯥꯏ ꯐꯥꯏꯚꯗꯤ ꯁꯨꯔꯗꯔꯦ ꯑꯁꯨ
ꯑ ꯑꯣ
ꯒ꯭ꯔꯦꯠ ꯐꯥꯏꯚ ꯌꯎꯅꯤꯡꯉꯗꯤꯀꯣ ꯒ꯭ꯔꯦꯠ ꯐꯥꯏꯚ ꯒ꯭ꯔꯦꯠ ꯐꯥꯏꯚ ꯌꯎꯅꯤꯡꯉꯗꯤꯀꯣ ꯆꯪꯉꯅꯦꯕ
ꯎꯝ
ꯃꯇꯥ ꯃꯤꯌꯥꯝꯗ ꯆꯪꯕꯅꯦ ꯃ꯭ꯌꯨꯖꯤꯛ ꯄꯥꯝꯕꯁꯦ ꯋꯥꯁꯨ ꯋꯥꯕꯅꯦ
ꯑꯗꯣ ꯑ ꯄꯥꯏꯁ ꯀꯌꯥ ꯄꯒꯅꯤ
ꯄꯤꯗꯣꯏꯔꯥ ꯄꯤꯗꯣꯏꯔꯥ ꯑꯣ ꯄꯤꯗꯤ ꯆꯞ ꯃꯥꯟꯅꯩꯗ ꯑꯦꯛꯖꯥꯝ ꯊꯥꯕ ꯀꯥꯟꯗꯗꯤ ꯄꯩꯁꯥ ꯌꯥꯝ ꯆꯥꯡꯉꯅꯦ
ꯑ
ꯂꯤꯁꯤꯡ ꯔꯥ ꯍꯦꯟꯅ ꯆꯥꯡꯗꯣꯏꯕꯀꯣ ꯍꯛꯖꯥꯝ ꯊꯥꯅꯤꯡꯉꯥꯏꯁꯦ
ꯌꯥꯝ ꯇꯥꯡꯉꯦ
ꯑꯁ ꯂꯔꯦ ꯍꯥꯏ ꯆꯠꯄꯒꯤ ꯑꯩ ꯄꯣꯛ ꯅꯨꯡꯉꯥꯏꯗꯤ ꯁꯤꯡꯖꯨꯁꯨ ꯌꯥꯝ ꯆꯥꯕꯒꯤ ꯑꯣꯣꯛ ꯁꯥꯔꯦ ꯅꯥꯔꯦ ꯍꯥꯏꯕ
ꯑ ꯍꯣꯏ ꯑꯦ ꯇꯣꯃꯁꯤ ꯌꯥꯗ
ꯅꯪꯁꯨ ꯆꯥꯕ꯭ꯔꯥ
ꯍꯣꯏ ꯀꯟꯇꯤꯅꯤꯁ ꯑꯗꯣ ꯌꯥꯗꯦ ꯑꯏ ꯀꯁꯇꯣꯃ
ꯋꯥꯅꯤꯁꯨ ꯑ ꯀꯟ ꯃꯁꯨ ꯇꯥꯕ
ꯍꯣꯏ ꯅꯪ ꯃꯤꯃꯤ ꯆꯥꯕ ꯌꯥꯗꯦꯀꯣ
ꯑꯥ ꯌꯥꯗ꯭ꯔꯁꯨ ꯀꯔ ꯀꯔꯥꯅꯤ ꯆꯥꯛꯏꯗ
ꯑꯥ
ꯑꯩꯗꯤ ꯇꯦꯔꯦꯁꯇ ꯂꯥꯛꯑꯦ ꯍꯧꯖꯤꯛꯇꯤ ꯌꯥꯝ ꯅꯨꯡꯉꯥꯏꯌꯦ ꯁꯣꯔꯤ ꯄ꯭ꯔꯦꯁ ꯇꯦꯔꯦꯁꯇ ꯂꯥꯛꯑꯦꯕ ꯇꯦꯔꯦꯁꯇ ꯅꯕꯨ ꯋꯥꯔꯤꯔꯤ ꯁꯔꯒ ꯂꯩꯦ
ꯍ ꯃꯣꯏ
ꯋꯦꯗꯥꯔꯗꯣ ꯌꯥꯝ ꯅꯨꯡꯉꯥꯏꯌꯦ ꯅꯨꯃꯤꯠꯁꯦ
ꯑꯩꯁꯨ ꯉꯥꯡꯅꯤꯡꯌꯦ
ꯆꯠꯅꯤꯡꯉꯦ ꯍꯥꯏꯈ꯭ꯔꯣ ꯌꯥꯎꯅꯤꯡꯉꯦ ꯍꯥꯏꯈ꯭ꯔꯣ
ꯂꯥꯞꯄꯦ ꯅꯪ ꯅꯪ ꯅꯪ ꯌꯧꯅꯤꯡ ꯅꯪ ꯂꯥꯛꯀꯦ ꯇꯥꯎꯔꯗꯤꯀꯣ ꯃꯝ꯭ꯔꯅꯤ ꯅꯨꯡꯗꯥꯡ ꯑꯣꯏꯔꯅꯦꯕ ꯃꯇꯥꯡ ꯌꯥꯝ ꯆꯥꯡꯉꯅꯤ ꯂꯥꯞꯄꯤꯅ ꯑꯩꯈꯣꯏꯒꯤ ꯌꯣꯝꯒ ꯅꯪꯒꯤ ꯌꯣꯝꯒ
ꯏ ꯑ ꯌꯥꯝ ꯁꯥꯎꯅꯤꯡꯉꯦ ꯑ
ꯐꯔꯤꯒꯤ ꯁꯧꯅꯤꯡꯕ꯭ꯔꯥ ꯅꯪꯒꯤ ꯅꯨꯄꯥꯒ ꯋꯥꯔꯤ ꯀꯥꯏꯅꯕ꯭ꯔꯥ
ꯃꯦꯇꯩ ꯂꯣꯗ
ꯎꯝ
ꯍꯥꯏ ꯑꯩ
ꯍꯥꯏꯗꯨ꯭ꯔꯁꯨ ꯄꯉꯪ ꯉꯥꯡꯉꯣ ꯑꯩꯁꯨ ꯍꯥꯏꯇꯦ
ꯅꯪ ꯈꯔ ꯍꯥꯏꯅ ꯑꯁ
ꯑꯥꯏ ꯍꯥꯏ ꯈꯣꯟꯣꯟ ꯈꯣꯟꯣꯟꯗꯤ ꯍꯥꯏꯕꯅꯦ ꯑꯩꯈꯣꯏꯗꯅ
ꯍꯣꯏ ꯍꯥꯏ ꯅꯦ ꯃꯗꯣ
ꯃꯥꯁꯨ ꯀꯣꯜꯗ ꯃꯥ ꯑꯣꯔꯤꯁ ꯊꯔꯝ ꯃꯥꯒꯦ ꯃꯅꯕꯤꯤꯗꯥ
ꯍꯣꯏ ꯑꯗꯒꯤ ꯑꯩꯈꯣꯏꯁꯨ ꯍ ꯈꯪꯉꯦꯕꯤꯗ
ꯑꯣ ꯑꯣ ꯃꯥꯗꯤ
ꯃꯃꯤꯡꯁꯨ ꯍꯥꯏꯒꯅꯨ ꯍꯥꯏꯌꯦꯅ
ꯈꯣꯟꯗꯤ ꯏꯃꯥꯟꯅꯕꯤ ꯌꯥꯝ ꯂꯩꯕꯅꯦ
ꯍ ꯇꯥꯏꯕꯅꯦ ꯎꯝ
ꯍꯣꯏ
ꯃꯥꯒꯤ ꯀꯟ ꯑꯦꯁꯟ ꯇꯣꯅꯅꯨꯡꯉꯥꯏꯌꯦꯦ
ꯍꯣꯏ ꯁꯤꯅ ꯅꯪꯁꯦ ꯅꯪ ꯅꯪ ꯕꯤ ꯑꯦ ꯇꯥ ꯍꯝꯕꯗꯣ ꯑ ꯂꯣꯏ ꯀꯣ ꯅ ꯃꯁꯇꯥꯔ ꯌꯥꯎ
ꯌꯥ ꯌꯥꯗꯔꯤ ꯖꯂꯥꯏꯗ
ꯖꯨꯂꯥꯏꯗ ꯂꯣꯏꯗꯕ ꯑꯣ ꯉꯥꯏꯅꯥ ꯂꯣꯏꯔꯗꯤ ꯀꯔꯤ ꯇꯧꯗꯣꯏꯕ ꯑꯃꯨꯛ
ꯀꯣꯛ ꯁꯨꯡꯎꯔꯦ
ꯃ꯭ꯌꯨꯖꯤꯛꯇꯣ ꯑꯕꯣꯛ ꯇꯥꯕ꯭ꯔꯅ ꯑꯥꯏ ꯇꯄꯤꯒꯦꯂ ꯑꯣ
ꯑ ꯂꯅꯥꯀꯦ ꯐ꯭ꯔꯔꯤ ꯐ꯭ꯔꯔꯤ ꯇꯗꯒꯤ
ꯍꯣꯏ ꯐꯔꯤ ꯇꯎꯒ ꯑꯩꯁꯨ ꯍꯔꯥꯎ ꯍꯔꯥꯎꯅ ꯇꯧꯕꯤꯒꯦ ꯅꯪꯉꯣꯟꯗꯗꯤ
ꯍ
ꯅꯣꯏ ꯅꯪ ꯃꯃꯥꯅ ꯌꯥꯒꯗ꯭ꯔꯣ
ꯀꯔꯤ
ꯖꯤ ꯇꯥꯝꯔꯒꯦ ꯍꯥꯏꯔꯗꯤ
ꯍꯣꯏ ꯍꯣꯏ ꯑ ꯌꯥꯒꯅꯤ ꯎꯝ ꯎꯝ ꯃꯥꯁꯨ ꯑꯦꯛꯁꯥꯏꯠ ꯇꯧꯒꯅꯤ ꯎꯝ
ꯃꯥꯅ ꯌꯥꯔꯦ ꯍꯔꯥꯎꯋꯦ ꯍꯥꯏꯔꯗꯤ
ꯍꯦꯛꯇ ꯄꯤꯌꯨ
ꯃ꯭ꯌꯨꯖꯤꯛ ꯇꯥꯛꯄꯁꯦ ꯎ ꯄꯨꯡ ꯑꯃꯗꯀꯣ ꯄꯨꯡ ꯑꯃꯗ ꯑꯩꯈꯣꯏꯅ ꯐꯥꯏ ꯇꯥꯎꯔꯅꯤꯀꯣ ꯄꯨꯡ ꯑꯃꯗ ꯑꯥ ꯂꯤꯁꯤꯡ ꯂꯤꯁꯤꯡ ꯑꯍꯨꯝ ꯑ ꯄꯨꯡ ꯑꯃꯥ ꯗꯨ ꯄꯨꯡ ꯄꯨꯡ ꯑꯃꯗ ꯂꯤꯁꯤꯡ ꯃꯥ ꯍꯥꯏꯕꯅꯤ
ꯑꯣ ꯌꯥꯝ ꯇꯥꯡꯉꯦꯅ
ꯍꯣꯏ ꯇꯥꯡꯉꯁꯨ ꯑꯩꯈꯣꯏ ꯇꯥꯛꯄꯁꯤꯡꯒꯤꯗꯤ ꯌꯥꯝ ꯊꯥꯏꯅ ꯄꯨꯡ ꯃꯥ ꯂꯤ ꯅ ꯑꯃ ꯂꯩꯔꯗꯤ ꯌꯥꯝ ꯅꯨꯡꯉꯥꯏꯅꯤꯅ
ꯉꯀꯣ ꯉꯥꯏꯣ
ꯀꯔꯤꯒꯤ ꯀꯔꯤ ꯇꯧꯕ꯭ꯔꯣ ꯅꯪ ꯍꯧꯖꯤꯛ ꯊꯕꯛ ꯆꯤꯟꯕ꯭ꯔꯣ
ꯑꯣ ꯅꯪꯒꯤ ꯑꯣꯖꯥ
ꯀꯔꯤ ꯍꯥꯏꯕ꯭ꯔꯥ
ꯑ ꯁꯗꯗ ꯑ ꯃꯥꯒꯤ ꯅꯨꯄꯤ ꯁꯟꯗꯦꯗꯅ ꯈꯪꯕꯅꯦ ꯗꯤꯁꯇ꯭ꯔꯤꯕ꯭ꯌꯨꯁꯟ ꯑꯗꯣ ꯃꯥ ꯁ꯭ꯇꯦꯅ ꯇꯧꯏꯅ
ꯃꯥꯅ ꯂꯩ ꯄꯗꯨ ꯋꯥ
ꯑ ꯑꯥ ꯑꯦ ꯈꯥꯟꯒꯗꯤ ꯃꯥ ꯌꯣꯠ ꯑꯥꯏ ꯃꯤꯟ ꯕꯦꯆꯂꯔ
ꯈꯥꯜꯂꯤꯗꯅꯦ
ꯀꯣꯏ ꯌꯥꯔ ꯃꯁꯇꯔ ꯑꯗꯨꯅꯦ ꯑꯩꯅ ꯅꯥꯍꯟꯁꯨ ꯍꯥꯏ ꯑꯩꯉꯣꯟꯗ ꯃꯤ ꯐꯥꯕꯅꯦ ꯃꯥꯗꯣ ꯌꯥꯝ ꯃꯤ ꯃꯤ ꯐꯥꯏꯌꯦ ꯍꯥꯏꯅ ꯀ꯭ꯂꯥꯁꯇ ꯃꯥꯅ ꯇꯥꯛꯄ ꯎꯔꯁꯨ ꯑꯩꯅ ꯈꯪ ꯈꯪ ꯈꯪꯗꯕ ꯀꯥꯟꯗꯀꯣ ꯃꯥꯅ ꯆꯥꯏꯗꯦꯕ ꯃꯥꯅꯤ ꯃꯤ ꯌꯥꯝ ꯐꯥꯏꯌꯦ
ꯑꯣ ꯑꯣ ꯑꯣ ꯐꯔꯦꯅꯦ ꯑꯗꯨꯗꯤ
ꯎꯝ ꯄꯩꯁꯥꯁꯨ ꯇꯥꯕꯅꯦ ꯃꯥꯅ ꯂꯤꯁꯤꯡ ꯑꯍꯨꯝ ꯑꯣꯏꯕꯗꯣ ꯂꯤꯁꯤꯡ ꯑꯅꯤ ꯂꯤꯁꯤꯡ ꯑꯅꯤ ꯍꯦꯟꯅ ꯄꯤꯔꯣ ꯍꯥꯏꯕꯅꯦ
ꯎꯝ ꯑꯩꯅ ꯈꯜꯂꯤꯕꯗꯤ ꯈꯜꯂꯨꯕꯗꯤ ꯃꯥꯁꯇ꯭ꯔꯤ ꯇꯧꯕ
ꯇꯧꯗꯦ ꯇꯧꯗꯦ ꯃꯤ ꯌꯥꯝ ꯐꯥꯕꯅꯦ ꯐ꯭ꯔꯤꯗꯥꯝ ꯑꯣꯏꯕꯅꯦ ꯍꯣꯏꯅꯦ ꯇꯧꯅꯤꯡꯕꯗ ꯑꯗꯨꯝ ꯇꯧꯋꯦ ꯑꯗꯣ ꯑꯗꯣ ꯄ꯭ꯔꯦꯛꯇꯤꯁ ꯇꯧꯗ꯭ꯔꯗꯤꯀꯣ
ꯎꯝ
ꯆꯥꯏꯔꯒꯅꯤ
ꯑꯣ ꯅꯪꯁꯨ ꯇꯣ
ꯑꯩ ꯍꯥꯢꯕ꯭ꯔꯥ
ꯈꯣ ꯉꯥꯢꯍꯥꯛ ꯉꯥꯢꯈꯣ ꯉꯥꯏꯈꯣ ꯎꯝ
ꯉꯥꯏꯀꯣ ꯍꯥꯏꯔꯒꯂ ꯑꯩ ꯅꯪꯒ
ꯀꯥꯡ ꯌꯥꯝ ꯂꯥꯛꯑꯦ ꯇꯦꯔꯦꯁꯤꯗ ꯂꯥꯛꯏꯕꯁꯦ
ꯅꯪꯁꯨ ꯑꯣꯖꯒꯤ ꯆꯥꯛ ꯆꯥ
ꯆꯥ ꯑꯩꯗꯤ ꯄꯤꯔꯦꯍꯦ
ꯑꯥ꯫
ꯃ꯭ꯨꯌꯖꯤꯛ ꯀ꯭ꯂꯥꯁꯦ ꯇꯤꯔꯗꯤ ꯑꯩ ꯇꯣꯛꯔꯥꯅꯤ
ꯐꯥꯏꯟꯒꯨꯝꯕ ꯑ ꯂꯧꯕ꯭ꯔꯥ ꯐꯥꯏꯟ ꯐꯥꯏꯟꯏꯒꯨꯝꯕ ꯂꯕ꯭ꯔꯥ꯫
ꯐꯥꯏꯟ ꯂꯧꯗꯦ ꯑꯩꯉꯣꯟꯗ ꯅꯪ ꯅꯪꯕꯨꯗꯤ ꯑꯩꯉꯣꯟꯗ ꯇꯥꯛ ꯇꯝꯕ ꯍꯧꯔꯅꯤꯀꯣ꯫
ꯎꯝ꯫
ꯆꯍꯩ ꯄꯤꯔꯅꯤ ꯍꯥꯏꯇ꯭ꯔꯗꯤ꯫ ꯏꯪꯂꯤꯁ ꯉꯥꯡꯉꯅꯨꯕ꯫ ꯑꯩ ꯏꯪꯂꯤꯖ